ꯍꯂꯣ
ꯇꯣꯂꯒꯦ ꯍꯥꯏꯔꯒ ꯀꯩꯒꯤꯩ ꯑꯃꯨꯛ ꯇꯧꯔꯤꯅꯣ
ꯇꯨꯝꯕ ꯌꯥꯗꯕ ꯑꯗꯨꯒꯤ
ꯀꯩ ꯋꯥꯈꯜ ꯈꯥꯟꯕꯕꯅ
ꯇ꯭ꯔꯗ ꯇꯨꯡꯒꯦꯅ ꯉꯁꯥꯏ ꯑꯩꯅ ꯀꯩꯅꯣ ꯇꯧꯕꯅꯦ ꯑꯗꯨꯗ ꯑꯗꯨꯝ ꯌꯥꯗ꯭ꯔꯦ ꯉꯁꯤ ꯇꯨꯝꯗ꯭ꯔꯤꯕꯣ ꯅꯪꯁꯨ
ꯎꯝ ꯀꯩꯅꯣ ꯇꯨꯝꯗ꯭ꯔꯤꯗ ꯇꯨꯝꯅꯤꯡꯗ꯭ꯔꯤꯕ ꯑꯩꯁꯨ
ꯆꯦꯡ ꯍꯦ ꯅꯪꯁꯨ
ꯇꯝꯕ ꯌꯥꯗꯦ
ꯀꯩꯒꯤꯅꯣ ꯅꯨꯄꯥꯒꯤ ꯒꯤ ꯉꯥꯛꯇ ꯈꯜꯂ ꯂꯩꯕꯤꯒꯤꯔꯣ
ꯁ ꯋꯥꯔꯤꯗꯤ ꯀꯩꯒꯤ ꯃꯄꯥꯅꯣꯍꯦ ꯄꯥꯒꯤ ꯈꯗꯍꯦ ꯅꯨꯄꯥ ꯂꯩꯁꯨ ꯂꯩꯗꯅ ꯑꯗꯨꯃꯥꯏꯅ ꯈꯟꯗꯕ
ꯑꯗꯨ ꯆꯤꯟꯊꯤꯕ ꯋꯥ ꯑꯗꯩ ꯉꯉꯥꯡ ꯃꯍꯩꯅꯦ ꯅꯨꯄꯤꯁꯤꯡꯗꯤ ꯂꯩꯁꯥꯕꯤꯁꯤꯡꯗꯤ
ꯁꯤꯁ ꯁꯤꯁ ꯁꯤꯝꯇꯤꯗꯤꯤꯌꯥꯁꯦꯡꯕꯅꯦ ꯀꯩꯅꯣ ꯑꯁꯦꯡꯕ ꯉꯥꯡꯔꯤꯅꯤ ꯆꯤꯟ ꯊꯤꯗ꯭ꯔꯦ
ꯊꯦꯡ ꯊꯦꯡꯉ ꯇꯨꯝ ꯃꯥꯜꯂꯦ ꯅꯪꯁꯨ ꯅꯨꯡꯊꯤ ꯊꯦꯡꯉ ꯇꯨꯝꯒ
ꯍꯣꯏ ꯎꯝ ꯊꯦꯡꯉꯅꯤꯒꯂꯗ ꯍꯧꯖꯤꯛꯀꯥꯟꯁꯦ ꯇꯨꯝꯕ ꯌꯥꯗꯕ ꯑꯗꯨꯒꯤꯅꯤꯗ
ꯑ
ꯃꯤ ꯑꯇꯣꯞꯄꯁꯨ ꯑꯗꯨꯃꯥꯏ ꯍꯥꯏꯅꯤ ꯑꯩꯉꯣꯟꯗ ꯅꯪ ꯅꯨꯄꯥꯒꯤ ꯋꯥꯈꯜ ꯈꯟꯕ꯭ꯔꯣ ꯌꯥꯝ ꯊꯦꯡ ꯊꯦꯡꯅ ꯇꯨꯝꯃꯦ ꯍꯥꯏꯔꯒ ꯀꯔꯤ ꯋꯥꯈꯜ ꯈꯟꯗꯣꯏꯅꯣ ꯇꯨꯝꯕ ꯌꯥꯗꯕ
ꯑ ꯎ ꯇꯨꯝꯕ ꯌꯥꯗ꯭ꯔꯗꯤ ꯑꯗꯨꯃꯥꯏꯅ ꯇꯧꯅꯕꯒꯤ ꯍꯥꯏꯕ ꯑꯣꯏꯔꯝꯒꯅꯤꯅꯦ ꯆꯨꯝꯕꯁꯨ ꯆꯨꯝꯃꯝꯒꯅꯤ ꯈꯪꯗꯦ
ꯆꯨꯝꯃꯦ ꯆꯨꯝꯕꯗꯤꯀꯣ ꯌꯥꯝ ꯂꯥꯜꯂꯦ ꯁꯤꯗꯤ ꯑꯩ ꯑꯁꯦꯡꯕ ꯍꯥꯏꯒꯦ ꯁꯤꯗꯤ
ꯇꯨꯝꯃꯗꯤ ꯄꯨꯡ ꯀꯌꯥꯗ ꯇꯨꯝ ꯍꯥꯏꯗꯤ ꯇꯥꯏꯃꯤꯡꯕꯨꯗꯤ ꯄꯨꯡ ꯀꯌꯥꯗ ꯇꯨꯝꯒꯦ ꯍꯥꯏꯗꯤ
ꯑꯩꯅ ꯇꯨꯝꯕꯗꯤ ꯇꯦꯟ ꯊꯥꯔꯇꯤ ꯑꯗꯨ ꯅꯠꯇꯔꯗꯤ ꯑꯦꯂꯚꯦꯟ ꯑꯗꯨꯋꯥꯏꯗ ꯇꯨꯝꯕꯅꯦꯕ
ꯑꯗꯨꯗ ꯑꯗꯨꯗ ꯇꯨꯝꯃꯒ ꯄꯨꯡ ꯀꯌꯥꯗ ꯍꯧꯒꯠꯇꯣꯏꯕ
ꯀꯝ ꯊꯥꯎ ꯋꯥꯠꯄꯅ ꯄꯨꯡ ꯃꯉꯥ ꯃꯈꯥꯏ
ꯑꯦ ꯑꯗꯨꯗꯤ ꯌꯥꯏꯅꯦ ꯊꯦꯡꯉ ꯇꯨꯝꯃꯒ ꯍꯧꯒꯠꯄꯅ ꯉ ꯍꯞꯇꯥꯅ ꯍꯧꯒꯠꯄꯗꯤ ꯌꯥꯏꯍ
ꯑꯗꯣ ꯑꯁ ꯌꯥꯝ ꯊꯦꯡꯅ ꯇꯣꯗꯗꯤ ꯉꯟꯇ ꯍꯧꯒꯠꯄ ꯉꯝꯗ꯭ꯔꯦꯍꯦ ꯄꯨꯡ ꯀꯌꯥꯅꯣ ꯄꯨꯡ ꯇꯔꯥꯅꯤꯊꯣꯏ ꯄꯨꯡ ꯑꯃꯒꯨꯝꯕ ꯇꯨꯡꯃꯗꯤ ꯍꯧꯒꯠꯄ ꯉꯝꯗꯦ ꯑꯗꯨ ꯃꯇꯝꯗꯣ
ꯎꯝ ꯑꯩꯈꯣꯏꯗꯤ ꯄꯨꯡ ꯇꯔꯥꯗ ꯇꯃꯤꯟꯅ ꯁꯨꯞ ꯇꯔꯥ ꯃꯊꯣꯏ ꯑꯗꯨꯋꯥꯏꯗ ꯇꯨꯝꯃꯁꯨ ꯍꯧꯒꯠꯄꯗꯤ ꯄꯨꯡ ꯑꯩ ꯏ ꯑꯗꯨ ꯇꯥ ꯑꯗꯨ ꯇꯥꯔꯕꯅꯦ ꯑꯩꯈꯣꯏꯗꯤ
ꯌꯥꯝ ꯊꯦꯡꯉꯦ ꯀꯩꯅꯣ
ꯀꯩꯁꯨ ꯆꯠꯅꯤꯡꯉꯥꯏ ꯇꯧꯅꯤꯡꯉꯥꯏꯁꯨ ꯂꯩꯇꯦ ꯅꯨꯡꯊꯤꯟꯗꯤ
ꯑꯗꯨ ꯑꯣꯏꯔꯁꯨ ꯈꯔ ꯉ ꯈꯔ ꯉꯟꯅ ꯍꯧꯒꯠꯄ ꯌꯥꯗ꯭ꯔꯣ
ꯎ ꯑ ꯍꯣꯏ ꯉꯟꯅ ꯍꯧꯒꯠꯄ ꯀꯥꯟꯗ ꯂꯩꯕꯅꯤ ꯃꯇꯝꯗ ꯂꯩꯕꯅꯤ ꯑꯗꯣ ꯑꯅꯝꯕꯅ ꯊꯦꯡꯉ ꯍꯧꯒꯠꯄꯅꯤ
ꯑꯣ꯫ ꯑꯩꯈꯣꯏꯅ ꯉꯟꯅ ꯍꯧꯒꯠꯄꯁꯦ ꯑꯩꯈꯣꯏ ꯍꯛꯆꯥꯡꯗ ꯌꯥꯝ ꯌꯥꯡꯕꯒꯤ ꯇꯥꯏꯞ ꯇꯧꯕꯅꯦ꯫
ꯑ ꯑꯗꯨ ꯑꯗꯨꯅ ꯉꯟꯇꯥꯅ ꯍꯧꯒꯠꯄꯁꯤꯡꯅ ꯈꯪꯒꯗꯕꯅꯤ ꯑꯗꯨꯗꯤ ꯑꯩꯈꯣꯏꯗꯤ ꯑꯗꯨꯒꯨꯝꯕ ꯑꯥꯏꯗꯤꯌꯥꯗꯤ ꯀꯩꯝ ꯌꯥꯎꯗ꯭ꯔꯦ ꯌꯥꯏ
ꯍꯣꯏ ꯅꯪ ꯅꯣꯏ ꯈꯪꯗꯕꯒꯤ ꯑꯩ ꯍꯥꯏꯔꯤꯁꯤꯗꯤ ꯑꯗꯨ ꯐꯥꯎꯕꯅꯦꯕ꯫
ꯍꯧꯖꯤꯛꯕꯨꯗꯤ ꯄꯨꯡ ꯕꯥꯔꯣ ꯇꯥꯗꯧꯔꯦ ꯉꯁꯤꯗꯤ꯫ ꯍꯦꯟꯖꯤꯜꯂꯤꯅ ꯍꯦꯟꯅ ꯊꯦꯡꯈ꯭ꯔꯤꯅ ꯑꯗꯨꯗꯤ ꯅꯪ ꯍꯥ꯫
ꯍꯣꯏ ꯍꯦꯟꯅ ꯊꯦꯡꯈ꯭ꯔꯦꯋꯥ ꯍꯌꯦꯡꯗꯤ ꯊꯦꯡꯅ ꯍꯧꯒꯠꯀꯗꯧꯕꯧ ꯃꯥꯜꯂꯤ꯫
ꯅꯪ ꯑꯌꯨꯛꯇ ꯋꯥꯛꯀꯤꯡꯒꯨꯝꯕ ꯆꯠꯇ꯭ꯔꯕꯣ꯫
ꯑꯩꯗꯤ ꯆꯠꯇ꯭ꯔꯦ ꯋꯥꯛꯀꯤꯡꯗꯤ ꯑꯌꯨꯛꯄꯨꯗꯤ꯫ ꯍꯥꯏꯗꯤ ꯑꯩ ꯀꯩꯅꯣ ꯍꯦꯛ ꯋꯥꯔꯜ ꯀꯞ ꯂꯥꯛꯄꯗꯨꯗ ꯆꯠꯇ꯭ꯔꯦ ꯑꯗꯨ ꯅꯠꯇ꯭ꯔꯤꯉꯩꯗꯗꯤ ꯆꯠꯄꯅꯦꯕꯀꯣ꯫
ꯋꯥꯔꯜ ꯀꯞꯅ ꯅꯣꯏꯗ ꯌꯥꯝ ꯀꯩꯅꯣ ꯇꯧꯈ꯭ꯔꯦꯗꯅ
ꯎꯝ ꯋꯥꯔꯜ ꯀꯞꯅ ꯂꯨꯈ꯭ꯔꯤꯅꯦ ꯄꯨꯟꯁꯤꯁꯦ꯫
ꯁꯤꯁ꯫
ꯑꯩꯈꯣꯏꯅ ꯁꯞꯄꯣꯔꯠ ꯇꯧꯕꯁꯨ ꯃꯣꯏꯅ ꯈꯪꯕꯤꯕꯁꯨ ꯅꯠꯇꯦ꯫
ꯑꯗꯨꯅꯦ ꯀꯥꯟꯅꯗꯕꯗ ꯑꯩꯈꯣꯏꯅ ꯋꯥꯕꯤꯕ꯫
ꯃꯣꯏꯅ ꯈꯪꯕꯤꯔꯤꯁꯤ ꯅꯠꯇꯦ ꯑꯗꯒꯤ ꯂꯨꯈ꯭ꯔꯤꯅꯤ ꯋꯥꯔꯜ ꯀꯞꯅ꯫ ꯑꯗꯨꯒꯤ ꯋꯀꯤꯡꯁꯨ ꯆꯠꯇ꯭ꯔꯦ ꯊꯦꯡ ꯍꯧꯒꯠ ꯂꯦ ꯆꯥꯛ ꯆꯥꯛꯑꯦ ꯆꯥꯛ ꯆꯥꯕ ꯃꯇꯨꯡꯗꯨꯗ ꯑꯃꯨꯛꯀ ꯇꯨꯝꯈꯤꯗꯣꯏꯅꯦ ꯑꯗꯨꯒꯤꯅꯦ ꯅꯨꯡꯉꯥꯏꯕ ꯄꯨꯟꯁꯤ꯫
ꯑꯩꯈꯣꯏꯒꯤ ꯏꯁꯥꯗ ꯌꯥꯝ ꯀꯩꯅꯣ ꯇꯧꯔꯅꯤ ꯁꯤꯗꯤ ꯐꯔꯔꯣꯏ ꯑꯗꯨꯃꯥꯏꯅ ꯇꯧꯔꯗꯤ꯫ ꯑꯩꯈꯣꯏꯁꯦ ꯏꯁꯥꯁꯦ ꯐꯥꯠꯅꯤꯡꯉꯥꯏ ꯇꯧꯒꯗꯕꯅꯤ꯫
ꯅꯠꯇꯦ꯫ ꯔꯦꯁ ꯐꯖꯅ ꯇꯧ ꯍꯥꯏꯔꯤꯗꯨꯗꯤ ꯏꯁꯥ ꯐꯥꯅꯕ ꯐꯥꯅꯕ꯫
ꯁꯁ ꯔꯦꯁ ꯇꯧꯈ꯭ꯔꯁꯨ ꯁꯤꯗꯤ ꯊꯦꯡꯅ ꯍꯋꯥꯄꯅ ꯌꯥꯔꯣꯏꯗ꯫
ꯆꯥꯕ ꯇꯨꯝꯕ ꯆꯥꯕ ꯇꯨꯝꯕ ꯑꯗꯨꯅꯅꯤꯅꯦ ꯍꯛꯆꯥꯡ ꯐꯒꯗꯕꯗꯨ꯫ ꯊꯕꯛꯁꯨ ꯁꯨꯗꯕꯤ꯫
ꯆꯥꯕ ꯇꯨꯝꯕꯁꯦ ꯕꯣꯔꯤꯡꯁꯨ ꯌꯥꯝ ꯆꯨꯞꯄꯅꯦ ꯑꯩꯈꯣꯏꯒꯤ ꯋꯥꯈꯜꯁꯨ ꯀꯩꯅꯣ ꯑꯐꯕ ꯈꯟꯕ ꯍꯩꯇꯕꯗꯣ ꯑꯗꯨꯃꯥꯏꯅ ꯂꯩꯕꯅꯤꯍꯦ꯫
ꯆꯥꯕ ꯌꯥꯗ꯭ꯔꯤꯉꯩꯗ ꯑꯗꯩꯗꯤ ꯇꯨꯝꯕ ꯌꯥꯗ꯭ꯔꯤꯉꯩꯗꯩꯗꯤ ꯂꯩꯁꯥꯕꯤꯁꯥ ꯅꯣꯏ ꯔꯣꯝꯗ ꯑꯗꯨꯝ ꯀꯣ ꯇꯧꯁꯤꯜꯂꯒ ꯀꯩꯅꯣ ꯇꯧꯕꯗꯨꯅ ꯅꯨꯡꯉꯥꯏꯔꯤꯕ ꯄꯨꯟꯁꯤ ꯍꯥꯏꯁꯤ꯫ ꯁꯤꯅꯤꯅꯦ ꯁꯤꯗꯤ ꯍꯦꯟꯅ ꯅꯨꯡꯉꯥꯏꯅꯤꯡꯉꯥꯏ ꯂꯩ
ꯂꯩꯩꯁꯥꯕꯤꯗꯒꯤ ꯌꯥꯝ ꯀꯣꯛ ꯇꯣꯏꯅ ꯇꯧꯕ ꯃꯥꯜꯂꯦ ꯑꯗꯨ
ꯅꯠꯇꯦꯗ꯫ ꯇꯨꯝꯕ ꯌꯥꯗꯕ ꯀꯥꯟ ꯍꯥꯏꯕꯅꯤꯗ꯫
ꯁꯁ ꯑꯩ ꯊꯥꯖꯕ ꯈꯔ ꯋꯥꯠꯂꯦ ꯁꯤꯗꯤ꯫
ꯈꯔꯗꯤ ꯇꯧꯔꯝꯒꯅꯤ ꯍꯥꯏꯕ ꯂꯩꯌꯦ ꯈꯪꯉꯦ ꯑꯩ꯫ ꯅꯆꯦꯗꯤ ꯀꯩꯗꯧꯔꯤꯅꯣ꯫
ꯑꯩ ꯃꯣꯏꯗꯤ ꯈꯪꯗ꯭ꯔꯦ ꯃꯣꯏ ꯐꯣꯟ ꯌꯦꯡ ꯂꯩꯕꯅꯦ ꯃꯣꯏꯁꯦ꯫
ꯑꯣ꯫
ꯕꯣꯜ ꯌꯦꯡꯅꯤꯡꯉꯥꯏꯒꯤ ꯃꯣꯏꯒꯤ ꯃꯁꯥ ꯃꯁꯥꯒꯤ ꯐꯣꯟ ꯄꯥꯏꯅꯔꯦ꯫
ꯑꯣ ꯑꯣ ꯃꯥꯅ ꯑꯩ ꯍꯣꯏ꯫ ꯐꯣꯟ ꯊꯝꯃꯒ ꯀꯩꯅꯣ ꯐꯣꯟꯁꯨ ꯑꯃꯨꯛꯀ ꯍꯟꯖꯤꯟ ꯇꯧꯔꯛꯇꯦ ꯀꯩꯗꯧꯔꯅ ꯖꯥꯠꯅꯣ ꯈꯪꯗꯦ꯫
ꯑꯥꯥ ꯈꯪꯗꯦ ꯃꯣꯏꯁꯦ ꯀꯩ ꯀꯩ ꯇꯧꯅꯔꯤꯔ ꯈꯪꯗꯦ
ꯑꯩꯗꯤ ꯇꯧꯔꯛꯀꯗ꯭ꯔꯥꯅ ꯉꯥꯏꯔꯤꯕ ꯑꯗꯨꯅ ꯇꯧꯁꯨ ꯇꯧꯔꯛꯇꯦ ꯇꯦꯛꯁꯁꯨ ꯊꯥꯔꯛꯇꯦ ꯃꯥꯁꯦ
ꯎꯝ ꯎꯝꯝ
ꯃꯣꯏ ꯁ꯭ꯋꯥꯏꯗ ꯑꯃꯨꯛ ꯋꯥꯔꯤ ꯁꯥꯈ꯭ꯔꯞ ꯖꯥꯠꯠꯂ ꯈꯪꯗ‌ꯦ
ꯈꯪꯗ꯭ꯔꯦ ꯏꯁꯥꯃꯛ ꯅꯠꯇꯕꯒꯤ ꯍꯣꯏꯔꯣꯝꯗ ꯅꯣꯡꯖꯨꯒꯦ ꯇꯧꯔꯤꯅꯦ ꯍꯧꯖꯤꯛꯁꯦ ꯈꯖꯤꯛ ꯈꯖꯤꯛ ꯇꯥꯔꯤꯅꯦ ꯅꯣꯡꯁꯦ
ꯑꯣ ꯑꯩꯈꯣꯏꯗꯗꯤ ꯍꯧꯖꯤꯛꯇꯤ ꯇꯥꯗ꯭ꯔꯦ ꯑꯥ ꯈꯔꯥ ꯇ ꯈꯔ ꯇꯥꯔꯝꯕꯅꯦꯕꯀꯣ
ꯉꯁꯥꯏ
ꯎꯝ ꯉꯁꯥꯏꯒꯤ ꯇꯥꯔꯝꯃꯦꯕ ꯑꯗꯨ ꯍꯧꯖꯤꯛꯇꯤ ꯇꯥꯗ꯭ꯔꯦ
ꯑꯩꯈꫭꯏꯔꯝꯗꯤ ꯈꯪꯗꯦ ꯅꯣꯡꯁꯦ ꯋꯦꯗꯔꯁꯦ
ꯅꯣꯡ ꯆꯨꯔꯗꯤ ꯍꯦꯟꯅ ꯅꯨꯡꯉꯥꯏꯗꯕꯅꯤ ꯕꫭꯜ ꯌꯦꯡꯕꯁꯨ
ꯕꯣ ꯌꯦꯡꯕ ꯅꯨꯡꯉꯥꯏꯇ꯭ꯔꯕꯅꯤꯅꯦ ꯅꯣꯡ ꯆꯨꯕ ꯀꯥꯟꯗꯗꯤ ꯆ‌ꯦꯅꯦꯜꯗꯨ ꯕꯣꯜꯒꯤ ꯆꯤꯟꯅꯦꯜꯗꯣ ꯇꯠꯈꯤꯕꯅꯤꯅꯦ ꯅꯣꯡ ꯆꯨꯕ ꯀꯥꯟꯗꯗꯤ ꯀꯟꯅ ꯆꯨꯗ꯭ꯔꯗꯤ ꯄ꯭ꯔꯣꯕ꯭ꯂꯦꯝ ꯂꯩꯇꯦꯕꯀꯣ ꯑꯗꯒꯤ ꯀꯟꯅ ꯆꯨꯗ꯭ꯔꯗꯤ ꯑꯗꯨꯝ ꯌꯦꯡꯕ ꯅꯨꯡꯉꯥꯏꯕꯅꯦꯕ ꯑꯗꯣ ꯀꯟꯅ ꯆꯨꯈ꯭ꯔꯗꯤ ꯈꯪꯗꯦ
ꯆ‌ꯦꯅ‌ꯦꯜ ꯇꯠꯄꯒꯤ ꯃꯇꯥꯡ ꯑꯃꯁꯨ ꯌꯥꯝ ꯁꯥꯎꯅꯤꯡꯕꯅꯦ ꯌꯥꯝ ꯀꯩꯅꯣ ꯐꯖꯅ ꯌꯦꯡꯉꯀꯥꯟꯗ
ꯕꫭꯜ ꯆꯜꯂꯝꯗꯥꯏꯗ ꯂꯦꯛ ꯑꯩ ꯌꯥꯝ ꯀꯩꯅꯣ ꯇꯧꯔꯝꯗꯥꯏꯗ ꯆꯠꯈꯤꯕꯗꯨ ꯇꯠꯈꯤꯕꯗꯨ
ꯍꯣꯏ
ꯀꯥꯟꯗꯅꯤꯅꯦ ꯁꯥꯎꯅꯤꯡꯕꯗꯨ
ꯎꯝ ꯃꯥꯅꯦ ꯑꯗꯨꯅꯦꯕꯁꯤꯅ ꯀꯩꯅꯣ ꯇꯥꯈꯑꯕꯅꯤꯅ ꯀꯩ ꯎꯄꯥꯏ ꯂꯩꯒꯦ ꯑꯩꯈꯣꯏꯅꯁꯨ ꯅꯠꯇꯕꯕꯨ
ꯎꯝ
ꯃꯇꯝ ꯕꫭꯜ ꯌꯦꯡꯕ ꯃꯇꯝꯖꯨ ꯇꯥꯒꯗꯧꯔ‌ꯦꯅꯦ
ꯇꯥꯗꯣꯏꯔꯦ ꯄꯨꯡ ꯃꯈꯥꯏ ꯄꯨꯡ ꯑꯃ ꯐꯥꯗ꯭ꯔꯦ
ꯎꯝ ꯕꯣꯜ ꯌꯦꯡꯅꯤꯡꯕꯒꯤ ꯇꯨꯝꯅꯤꯡ ꯇꯨꯝꯅꯤꯡꯕꯁꯨ ꯐꯥꯎꯗꯕ ꯃꯥꯜꯂꯤ
ꯇꯨꯝꯅꯤꯡꯗ꯭ꯔꯦ ꯉꯁꯤꯒꯤꯗꯤ ꯅꯍꯥꯟꯈꯩꯗꯤ ꯑꯗꯨꯝ ꯄꯨꯡ
ꯍ ꯁꯣ
ꯉꯟꯅ ꯇꯨꯝꯃ ꯀꯥꯟ ꯂꯩꯕꯅꯦꯕꯀꯣ
ꯍꯣꯏ
ꯉꯁꯤꯒꯤ ꯃꯦꯠꯁꯁꯤꯗꯗꯤ ꯇꯨꯝꯅꯤꯡꯗ꯭ꯔ ꯃꯦꯠꯁ ꯈꯪꯗ꯭ꯔꯦ ꯑꯗꯨ ꯃꯦꯁꯁꯨ ꯀꯃꯥꯏꯅ ꯇꯧꯒꯗ꯭ꯔꯥ ꯑꯗꯨꯃ‌ꯦꯁꯇꯨ ꯄꯣꯛꯒꯗ꯭ꯔꯥ ꯊꯣꯏꯒꯗ꯭ꯔꯥ ꯑꯗꯨꯗ ꯑꯗꯨ ꯃꯇꯨꯡꯗ ꯑꯃꯨꯛꯀ ꯄꫭꯔꯝꯃꯦ ꯇꯨꯝꯁꯨ ꯇꯨꯝꯕ ꯇꯨꯝꯕ ꯌꯥꯔꯣꯏꯅꯦ
ꯍꯣꯏ
ꯀꯥꯔꯝꯂꯗꯤ ꯅꯨꯡꯉꯥꯏꯅ ꯇꯨꯝꯅ‌ꯦꯕꯀꯣ
ꯑꯗꯨꯅꯦ ꯀꯥꯗ꯭ꯔꯗꯤ ꯇꯨꯗꯕꯤ
ꯎꯝ ꯀꯗ꯭ꯔꯗꯤ ꯇꯨꯝꯃꯁꯨ
ꯆꯪꯂꯨꯕꯗ
ꯑ
ꯈꯪꯗ‌ꯦꯗ ꯀꯥꯒꯗꯕ ꯃꯥꯟꯕ꯭ꯔꯥ ꯀꯩꯅꯣ ꯇꯧꯒꯗꯧꯕ ꯃꯥꯟꯒꯦ ꯅꯪꯒꯤ ꯋꯥꯈꯜꯗꯗꯤ
ꯅꯤ
ꯍꯜꯂꯣ
ꯍꯣꯏ ꯇꯥꯏꯌꯦꯕ
ꯑꯣ ꯑꯁ
ꯀꯥꯒꯗꯕ ꯃꯥꯟꯕ꯭ꯔꯥ ꯀꯩꯗ ꯃꯥꯟꯒꯦ ꯅꯪꯒꯤ ꯋꯥꯈꯟꯗ
ꯀꯥꯅꯤꯗ ꯉꯁꯤꯗꯤ ꯏꯀꯥ ꯀꯥꯅꯤ ꯍꯣꯏ ꯃꯃꯥꯡ ꯆꯍꯤꯗꯁꯨ ꯃꯣꯏꯅ ꯐꯥꯏꯅꯦꯜ ꯂꯧꯒꯤ ꯍꯟ ꯃꯣꯏ ꯉꯁꯤ ꯁꯥꯟꯅꯒꯗꯕ ꯑꯣꯄꯣꯅꯦꯟꯗꯨ
ꯎꯝ
ꯑ ꯃꯃꯥꯡ ꯆꯍꯤꯗ ꯃꯣꯏ ꯐꯥꯏꯅꯦꯜꯗ ꯁꯥꯟꯅꯕꯅꯦꯕ ꯑꯗꯨ ꯑꯗꯨꯗ ꯃꯣꯏꯅ ꯂꯧꯈꯤꯕꯅꯦꯕ ꯑꯩꯈꯣꯏꯒꯤ ꯑꯩꯈꯣꯏꯅ ꯁꯄꯣꯔꯠ ꯇꯧꯕ ꯇꯤꯝꯗꯨꯅ ꯑꯗꯨꯗꯤ
ꯑꯗꯨꯗꯤ ꯆꯥꯥꯟ
ꯃꯁꯤ ꯆꯥꯟꯁꯇꯤ ꯋꯥꯡꯉꯦ
ꯎꯝ
ꯍꯥꯟꯆꯤ ꯃꯣꯏꯅ ꯀꯥꯅꯤꯗ ꯉꯁꯤꯗꯤ ꯕꯦꯔꯥ ꯀꯥꯕ ꯍꯥꯏꯗꯤ ꯃꯦꯁꯤ ꯃꯦꯁꯤꯒꯤ ꯐꯦꯟꯁꯤꯡꯅꯦꯀꯣ ꯑꯩꯒꯤ ꯑꯦꯃꯤꯟꯁ ꯇꯧꯕꯗꯨꯠ
ꯑꯁ ꯑꯗꯨꯅꯦ ꯐꯖꯅ ꯍꯧꯖꯤꯛꯀꯥꯟꯁꯦ ꯃꯤꯁꯦ ꯎꯁꯤꯠꯅꯗ꯭ꯔꯦꯕ ꯏꯁꯇꯦꯇꯁꯇ ꯊꯥꯒꯠꯄ ꯁꯤꯡꯁꯨ ꯀꯣ ꯃꯦꯁꯤ ꯐꯦꯟꯅ ꯄ꯭ꯔꯣꯇꯨꯒꯜꯗ ꯍꯥꯏꯔꯛꯀꯅꯤ ꯄ꯭ꯔꯣꯇꯨꯒꯜ ꯒꯜꯅ ꯃꯦꯁꯤꯗ ꯑꯃꯨꯛ ꯍꯥꯏꯔꯛꯇꯣꯏꯅꯦꯕ ꯃꯤꯒꯤ ꯃꯔꯝꯗꯨ ꯗ ꯑꯗꯨꯝ ꯍꯥꯏꯔꯒ ꯀꯩ ꯀꯥꯟꯅꯕꯁꯨ ꯐꯪꯗꯕꯕꯨ
ꯁꯣꯝ
ꯑꯈꯣ ꯑꯩꯈꯣꯏꯅ ꯌꯥꯝ ꯋꯥꯕꯤꯕ
ꯎꯝ ꯒꯦꯝꯕꯨꯗꯤ ꯑꯃ ꯄꯣꯕ ꯇꯥꯕ ꯑꯃ ꯀꯥꯕ ꯇꯥꯕ
ꯍꯣ
ꯑꯗꯨ ꯅꯠꯇꯕꯤꯗ ꯐꯦꯟꯁꯤꯡꯅ ꯑꯃꯔꯣꯝꯗ
ꯎꯝ
ꯌꯥꯝ ꯍꯥꯏꯅꯤꯡꯕꯗꯨ
ꯍꯣꯏ
ꯑꯗꯨꯅꯤꯅꯦ ꯑꯗꯨ
ꯂꯥꯁꯇ ꯑꯅꯤꯃꯛ ꯀꯥꯗ꯭ꯔꯗꯤ
ꯅꯨꯡꯉꯥꯏꯔꯅꯤ ꯑꯩꯗꯤ ꯑꯅꯤꯃꯛ ꯀꯥꯔꯒ ꯀꯥꯔꯒ ꯐꯥꯏꯅꯦꯜ ꯇꯧꯁ ꯇꯧꯔꯖꯁꯅꯨ ꯈꯜꯂꯤꯅꯦꯕ
ꯃꯣꯏꯒꯤ ꯃꯦꯁꯤ ꯀꯥꯡꯕꯨꯗꯤ ꯅꯦꯛꯁ ꯃꯦꯁꯇ ꯂꯩꯍꯧꯔꯅꯤ ꯄꯣꯔꯇꯨꯒꯜꯗꯤ ꯉꯁꯤ ꯀꯥꯔꯅꯤ ꯀꯥꯒꯗꯕ ꯅꯨꯃꯤꯠꯅꯤ ꯉꯁꯤꯁꯦ ꯂꯥꯏꯕꯛ ꯐꯕ ꯅꯨꯃꯤꯠꯅꯤ
ꯑꯗꯨꯅꯦ ꯂꯥꯏꯕꯥꯛ ꯐꯅꯤꯉꯥꯏ ꯂꯥꯏ ꯈꯨꯔꯨꯝꯃꯣ ꯀꯟꯅ
ꯉꯁꯥꯏ ꯈꯨꯔꯨꯝꯈ꯭ꯔꯕꯅꯤ ꯂꯥꯏ ꯄ꯭ꯔꯥꯊꯅꯥ ꯇꯧꯕꯤ ꯒ꯭ꯔꯕꯅꯤ ꯃꯣꯏꯒꯤꯗꯃꯛꯇ
ꯍꯣ ꯍꯣꯏ ꯇꯧꯔꯠ
ꯐꯖꯥꯅ ꯐꯖꯅ ꯃꯣꯏ ꯒꯣꯜ ꯆꯟꯅꯕꯒꯤ ꯆꯟꯅꯤꯡꯉꯥꯏꯒꯤ ꯃꯣꯏꯅ ꯐꯖꯥꯅ
ꯎꯝ
ꯐꯦꯟ ꯁꯤꯡꯒꯤ ꯍꯔꯥꯎꯅ ꯍꯔꯥꯎꯅꯤꯡꯉꯥꯏꯒꯤ ꯃꯣꯏꯅ ꯁꯥꯟꯅ
ꯎꯝ
ꯔꯣꯅꯥꯜꯗꯣꯅ ꯒꯣꯜꯁꯨ ꯆꯜꯂꯗꯤ ꯐꯒꯗꯕꯅꯦ ꯉꯁꯤꯁꯦ
ꯎꯝ ꯆꯟꯒꯅꯤ ꯁꫭꯏꯅ
ꯆꯟꯕꯗꯣ ꯄꯥꯝꯃꯦꯕ
ꯀꯗꯣꯏꯅꯦ ꯉꯁꯤ
ꯑꯗꯨꯅꯦ
ꯃꯥꯅ ꯆꯟ ꯔꯒ ꯒꯣꯜ ꯒꯜꯣ ꯑꯉꯅ ꯇꯨꯗ ꯑꯅꯤꯗꯤ ꯁꯣꯏꯗꯕꯤꯗ ꯃꯥꯅ ꯉꯁꯤ ꯐꯦꯟꯁꯤꯒꯤ ꯍꯔꯥꯎꯍꯟꯗꯣꯏꯅꯦ ꯃꯥꯅ
ꯑꯗꯨ ꯑꯣꯏꯔꯁꯨ ꯑꯃꯒꯤ ꯇꯤꯝꯁꯨ ꯐꯗꯤ ꯐꯕꯅꯦ
ꯎꯝ ꯃꯥꯁꯨ ꯀꯟꯕꯅꯦ ꯀꯟꯕꯗꯤ ꯀꯟꯕꯅꯦ ꯑꯗꯨ ꯃꯗꯥꯎ ꯂꯩꯇꯕꯅꯤ ꯃꯥ ꯇꯤꯝ ꯑꯃꯗꯨꯗꯤ ꯌꯥꯗ꯭ꯔꯕꯅꯤ ꯅꯥꯔꯕꯁ ꯆꯠꯄꯅꯤ ꯔꯣꯅꯦꯜꯗꯣꯒꯤ ꯃꯃꯥꯡꯗ ꯁꯥꯟꯅꯕ ꯍꯥꯏꯕꯁꯤ ꯌꯥꯝ ꯂꯨꯈꯤꯕꯖꯥꯠꯅꯤ ꯃꯣꯏꯒꯤꯗꯣ
ꯑꯍꯤꯍꯤ ꯈꯪꯗꯦꯗ ꯂꯨꯕꯒꯤꯔ ꯀꯩꯅꯣ ꯇꯧꯕꯩꯔ
ꯀꯤꯕꯖꯥꯠꯅꯤ ꯈꯪꯗꯦ ꯃꯃꯥꯡ ꯆꯤꯁꯨ ꯑꯗꯨꯃꯥꯏꯅ ꯇꯧꯅꯕꯅꯤ ꯃꯣꯏꯗꯣ ꯕꯣꯜ ꯄꯥꯏꯕ ꯉꯝꯗꯕꯅꯤ
ꯍꯣꯏ
ꯂꯣꯏꯅꯦꯜꯗꯔꯤ ꯃꯃꯥꯡꯖꯤꯉꯣ ꯃꯣꯏꯕꯨ ꯄꯥꯏꯕ ꯈꯣꯠꯄ ꯑꯅ ꯑꯇꯣꯞꯄ ꯇꯤꯝꯗꯗꯤ ꯃꯣꯏꯅ ꯇꯧꯔꯛꯄꯗꯨꯗꯤ ꯐꯖꯕꯅꯦꯕ
ꯑꯗꯨꯅꯦ ꯍꯣꯏ
ꯑꯗꯨ ꯅꯠꯇꯅ ꯄ꯭ꯔꯣꯇꯨꯒꯜ ꯅꯦꯗꯣꯔꯒ ꯍꯦꯛ ꯇꯥꯕꯗ ꯃꯣꯏ ꯅꯔꯚꯁ ꯆꯠꯈꯤꯝꯅꯦ ꯃꯣꯏ ꯇꯤꯝꯁꯦ
ꯅ ꯅꯔꯚꯁ ꯆꯠꯂꯒ ꯀꯩꯅꯣ ꯇꯧꯈ꯭ꯔꯗꯤ ꯐꯒꯗꯕꯅꯤ
ꯉꯁꯤꯁꯦ ꯑꯗꯨꯃꯥꯏꯅ ꯇꯧꯒꯅꯤꯕ ꯃꯣꯏꯁꯦ
ꯇ ꯇꯧꯔꯒ ꯎꯝ ꯑ ꯅꯔꯚ